ꯑꯥ ꯇꯥꯏꯌꯦ ꯇꯥꯏ ꯍꯧꯖꯤꯛꯁꯨ ꯃꯈꯣꯟ ꯅꯦꯝꯕ꯭ꯔꯥ ꯑꯩꯒꯤꯁꯦ ꯑꯩ ꯀꯅꯤꯒꯦꯔꯥꯀꯣ
ꯑꯩ ꯏꯌꯥꯔꯕꯠ ꯏꯌꯥꯔꯕꯠ ꯍꯥꯞꯄꯒꯤ ꯑꯗꯨꯝ ꯀꯥꯏꯅꯤꯗ
ꯇꯄꯤꯤꯁ ꯍꯥꯞꯔ
ꯍꯣꯏ
ꯑꯗꯣ ꯑꯗꯨ ꯍꯥꯞꯄꯗꯣ ꯌꯥ
ꯑꯩ ꯄꯥꯈ꯭ꯔꯦ ꯍꯣꯏ ꯊ
ꯉꯁꯥꯏꯗꯁꯨ ꯉ ꯊꯥꯏꯗꯨꯁꯨꯨꯔꯥ
ꯉꯁꯥꯏꯒꯤꯗꯤ ꯍꯥꯞꯇꯦ
ꯑꯠꯆꯥ ꯑꯠꯆꯥ ꯍꯣꯏꯗꯣ ꯑꯗꯨꯝ ꯑꯦꯠꯖꯁꯃꯦꯟ ꯇꯧꯅꯔꯒ ꯍꯣꯏꯗ
ꯌꯨꯝꯗ ꯂꯩ ꯒꯔꯣ
ꯎꯝ ꯌꯨꯝꯗ ꯂꯩꯒꯅꯤ ꯍꯟꯗꯛꯁꯦ ꯍꯥꯏꯗꯤ ꯑꯩ ꯗꯦꯠ ꯋꯥꯟꯗꯒꯤ ꯅꯁꯤꯦ ꯁꯤꯃꯤꯁꯇꯔ ꯑꯦꯛꯖꯥꯝ ꯍꯧꯔꯅꯦꯕꯀꯣ ꯑꯗꯨꯒꯤ ꯑꯩꯒꯤꯁꯨ ꯏꯁꯇꯗꯤ ꯕ꯭ꯔꯦꯛ ꯄꯤꯌꯦꯕꯀꯣ ꯑꯗꯨꯒꯤ ꯅ ꯍꯟꯗꯛ ꯍꯟꯗꯛꯁꯦꯀꯀꯦꯟ ꯊꯥꯅꯤꯡꯉꯥꯏꯅꯦ ꯍꯟꯗꯛ ꯂꯥꯁꯔ ꯇꯧꯕꯅꯦ ꯃꯃꯥ
ꯑꯗꯨꯗꯤ ꯅꯪꯗꯤ ꯅꯝꯕꯣꯜ ꯗ ꯆꯠꯄ ꯇꯥꯏꯅꯦ ꯑꯦꯛꯖꯝ ꯇꯧꯍꯗꯦ
ꯍꯟꯗꯛꯁꯦ ꯑꯦꯝ ꯌꯨꯗ ꯄꯤꯌꯦ ꯁꯦꯟꯇꯔꯁꯦ ꯑꯦꯝ ꯌꯨꯗ ꯄꯤꯔꯕ ꯑꯩꯁꯦꯕꯣ ꯑꯣꯏ
ꯑꯣꯀꯦ ꯑꯦꯝ ꯌꯨꯁꯨ ꯑꯦꯝ ꯌꯨ ꯑꯦꯝ ꯌꯨꯁꯨ ꯂꯥꯞꯄꯤꯅꯀꯣ ꯅꯪꯒꯤ ꯃꯐꯝꯗꯒꯤ
ꯂꯄꯦ
ꯑꯩꯁꯦ ꯒꯦꯝ ꯚꯤꯂꯦꯖꯇ ꯂꯩꯔꯝꯕꯅꯤ ꯈꯪꯕ꯭ꯔ ꯒꯦꯝ ꯚꯤꯂꯦꯖꯇꯣ ꯑꯗꯨꯗꯒꯤ ꯑꯦꯝ ꯌꯨꯗ ꯑꯁ ꯋꯥꯕꯗꯤ
ꯑꯩ ꯑꯣꯇꯣꯕ ꯃꯒꯤ ꯀꯥꯔ ꯑꯃꯅꯦ
ꯍꯥ
ꯑꯣꯇꯣ ꯕꯔꯥꯗꯤ ꯃꯩ ꯑꯣꯏꯔꯝꯃꯅꯤ ꯍꯥꯏꯕ
ꯍꯣꯏ
ꯅꯠꯇ꯭ꯔꯒ ꯒꯥꯔꯤꯗ ꯆꯠꯄ꯭ꯔꯣ ꯅꯣꯏ
ꯒꯥꯔꯤ ꯃꯆꯥꯗ ꯆꯠꯂꯁꯨ ꯄꯨꯕꯅꯦ
ꯆꯥ ꯑꯩꯗꯤ ꯅꯍꯥꯟ ꯎꯝ ꯎꯝ ꯍꯥꯏꯌ‌ꯣ
ꯀꯩꯝ ꯆꯥ ꯆꯠꯂꯨꯁꯨ ꯊꯥꯎ ꯍꯥꯟꯕꯗ ꯄꯩꯁꯥ ꯂꯣꯏ
ꯅꯍꯥꯟ ꯑꯩꯅꯦ ꯏꯅꯥꯎꯅꯨꯄꯥꯅꯦ ꯍꯥꯏꯕꯗꯤ ꯑꯗꯨꯝ ꯃꯣꯏ ꯗꯤꯄꯥꯔꯠꯃꯦꯟꯇꯒꯤ ꯑꯦꯛꯖꯥꯝ ꯁꯦꯟꯇꯔ ꯍꯥꯏꯗꯣꯔꯛꯄꯗꯣ ꯑꯗꯨꯗ ꯑꯦꯝ ꯌꯨꯗ ꯇꯥꯏ ꯍꯥꯏꯕꯁꯤꯗ ꯑꯁ ꯑꯁꯤꯗꯤ ꯆꯠꯇ꯭ꯔꯗꯤ ꯌꯥꯔꯣꯏ ꯍꯥꯏꯅ ꯁꯤ ꯑꯦꯝ ꯑꯥꯏ ꯇꯤꯗꯨꯗ ꯇꯥꯕ
ꯑꯣ ꯑꯣꯀꯦ ꯑꯣꯀꯦ
ꯆꯠꯂꯒ ꯌꯨꯝꯗꯒꯤ ꯒꯥꯔꯤ ꯃꯆꯥ ꯇꯣꯡꯂꯛꯄꯁꯦ ꯈ꯭ꯋꯥꯡ ꯅꯥꯕꯁꯤꯗꯤ ꯌꯧꯗ꯭ꯔꯤꯕꯅ ꯌ‌ꯦꯡ ꯀ‌ꯣ
ꯑꯣ
ꯅꯥꯕꯁꯤꯗꯤ ꯑꯁ ꯄ‌ꯦꯜꯂꯕꯅꯦ
ꯗꯦꯝ ꯀ‌ꯣꯂ‌ꯦꯖꯇ ꯇꯥꯔꯗꯤ ꯌꯥꯝꯅ ꯀꯣꯝ ꯀꯕꯣ
ꯃꯣꯏꯅ ꯄꯥꯛ ꯄꯥꯛ ꯄꯤꯗꯕ ꯑꯗꯨꯒꯨꯝꯕꯗꯨꯗ
ꯎꯝ
ꯍꯥꯏꯕꯗꯤ ꯃꯣꯏꯅ ꯄꯤꯕꯁꯦ ꯑꯗ ꯑ ꯑ ꯗꯤꯑꯦꯝ ꯀꯨꯂ‌ꯦꯁꯇ
ꯑꯣꯀꯦ ꯑꯦ ꯥꯑ ꯀꯩꯅꯣ ꯏꯒ‌ꯣꯔ ꯏꯪꯒꯅꯧꯗꯗꯤ ꯇꯧꯕ ꯌꯥꯗꯕ꯭ꯔꯥ
ꯑꯗꯨꯗꯣ ꯑꯩ ꯑꯩꯅ ꯍꯥꯡꯉꯦꯕꯀꯣ ꯃꯣꯏ ꯑꯁꯤ ꯗꯥꯏꯔꯦꯛꯇꯔ ꯑꯣꯐꯤꯁ ꯂꯩꯌꯦꯀꯣ ꯁꯤ ꯔꯥꯖ ꯑꯣꯄꯣꯖꯤꯠꯇ ꯂꯩꯕꯗꯣ ꯑꯗꯨꯗ ꯑꯩꯅ ꯍꯥꯡꯉꯒ ꯑꯁꯦꯡꯕ ꯑꯗꯨ ꯌꯥꯔꯝꯕꯅꯦ ꯍꯥꯏꯌꯦꯕꯀꯣ ꯌꯥꯔꯝ
ꯎꯝ
ꯑꯗꯣ ꯃꯅꯤꯄꯨꯔꯗ ꯀꯦꯟꯗꯤꯗꯦꯠ ꯌꯥꯝ ꯌꯥꯎ ꯂꯩꯇꯕꯒꯤ ꯃꯣꯏ ꯁꯤꯂꯣꯡꯗ ꯃꯣꯏ ꯑ ꯕꯤ ꯑꯦꯗꯀꯤ ꯍꯦꯗꯀ꯭ꯋꯥꯇꯔꯁꯦ ꯁꯤꯂꯣꯡꯗ ꯁꯤꯐ ꯇꯧꯈ꯭ꯔꯦꯅ ꯍꯥꯏꯕ ꯑꯗꯣ ꯁꯤꯐ ꯇꯧꯔꯒ ꯗ ꯍꯧꯖꯤꯛꯇꯤ ꯔꯨꯜꯁ ꯑꯃꯃꯨꯛ ꯍꯥꯞꯄꯦ ꯗꯥꯏꯠ ꯂꯣꯏꯗ꯭ꯔꯗꯤ ꯏꯪꯅꯧꯒꯤꯗꯤ ꯕꯤ ꯑꯦꯠ ꯗꯥꯏꯠ ꯔꯤꯒꯨꯂꯔ ꯇꯧꯔꯒ ꯕꯤ ꯑꯦꯠꯅ ꯂꯣꯡ ꯗꯤꯁꯇꯦꯟꯁꯀꯤ ꯇꯥꯏꯞꯇ ꯀꯣ ꯑꯗꯣ ꯇꯧꯗ꯭ꯔꯗꯤ ꯌꯥꯔꯅꯤ ꯌꯥꯔꯣꯏ ꯍꯥꯏꯕꯅꯤꯅ ꯑꯗꯨ ꯎꯄꯥꯏ ꯂꯩ ꯑꯗꯨꯝ ꯑꯦꯟꯇ꯭ꯔꯥꯟꯁꯇ ꯐꯪ ꯐꯪꯕ ꯊꯥꯔꯒ ꯑꯗꯨꯝ ꯊꯣꯛꯂꯛꯄꯗꯨꯗ ꯑꯗꯨꯝ ꯆꯠꯂꯦ
ꯑ ꯑꯣꯀꯦ ꯕꯤ ꯑꯦꯠꯀꯤꯁꯤ ꯑꯦꯟꯇ꯭ꯔꯥꯟꯁ ꯇꯦꯁ ꯇꯧꯋꯦꯀꯣ ꯍꯣꯏ
ꯃ ꯏꯁꯀꯣꯜ ꯁꯀꯣꯒꯦ
ꯑꯗꯨ ꯕꯤ ꯑꯦꯗꯁꯤ ꯇꯝꯕ ꯂꯣꯏꯔꯗꯤ ꯀ꯭ꯂꯥꯁ ꯑꯦꯂꯚꯦꯟ ꯇꯨꯋꯦꯜꯐꯀꯤ ꯆꯤꯔꯒ ꯇꯧꯕ꯭ꯔꯥ ꯃꯑꯣꯡꯁꯦ
ꯁꯤꯛꯁꯒꯤ ꯁꯦꯚꯦꯟꯇ ꯁꯤꯛꯁ ꯁꯒꯤ ꯇꯦꯟ ꯗꯦ ꯂꯧꯒꯗꯕꯁꯦ ꯕꯥꯏ ꯔꯣꯜꯁ ꯁꯤꯛꯁꯇꯒꯤ ꯇꯦꯟ ꯑꯣꯏꯒꯗꯕꯅꯦꯕ
ꯑꯆꯦ
ꯑꯗꯨꯗ ꯑꯗꯨꯝ ꯑꯩꯅ ꯃꯥꯁꯇꯔꯒꯨꯝꯕ ꯝꯕ ꯃꯥꯁꯇꯔ ꯇꯝꯕ ꯂꯣꯏꯕ ꯀꯦꯟꯗꯤꯗꯦꯠ ꯑꯣꯏꯔꯒꯕꯨꯕꯨꯗꯤꯀꯣ ꯑꯗꯨꯝ ꯁ꯭ꯀꯨꯜ ꯁ꯭ꯀꯨꯜꯒꯤ ꯄ꯭ꯔꯤꯟꯁꯤꯄꯜꯒꯤ ꯃꯈꯥ ꯄꯣꯜꯂꯦ ꯍꯥꯏꯕ ꯇꯥꯔꯦ
ꯑꯣꯀꯦ ꯑꯣꯀꯦ ꯑꯣ ꯑꯗꯨꯒ ꯕꯤ ꯑꯦꯠꯀꯨꯝꯕ ꯑꯗꯨꯗꯤ ꯃꯅꯤꯄꯨꯔ ꯒꯣꯔꯚꯃꯦꯟꯒꯤ ꯄꯣꯁ
ꯎꯝ ꯎ ꯎꯝ
ꯎ
ꯈꯗꯅ ꯑꯣ ꯋꯥꯟꯁꯅ ꯕ꯭ꯂꯨꯝꯃꯒꯤ ꯊꯕꯛꯅꯦ ꯃꯠ
ꯍꯅꯤꯅꯤ
ꯅꯍꯥꯟ ꯑꯃ ꯀꯧꯋꯦꯕ ꯗꯥꯏꯠꯀꯤ ꯑꯗꯣ ꯗꯥꯥꯏ ꯀꯦꯟꯗꯤꯗꯦꯠ ꯈꯤꯇꯪ ꯇꯧꯒꯅꯤ ꯍꯥꯏꯔꯒ ꯂꯥꯏꯔꯤꯛ ꯀꯦꯟꯗꯤꯗꯦꯠ ꯃꯌꯥꯝꯗꯣ ꯀꯔꯤ ꯍꯥꯏꯁꯤꯔꯥ ꯃꯣꯏ ꯆꯍꯤ ꯑꯅꯤ ꯑꯍꯨꯝ ꯃꯣꯏ ꯑꯗꯨꯝ ꯍꯣꯠꯅꯖꯩꯑꯕꯀꯣ ꯌꯥꯅꯤꯉꯥꯏ ꯏꯚꯟ ꯑꯦꯄ꯭ꯂꯥꯏ ꯇꯧꯅꯤꯡꯉꯥꯏ ꯐꯥꯎꯕꯗ ꯀꯟꯗꯤꯁꯟ ꯌꯥꯝ ꯄꯤꯌꯦꯕ ꯃꯣꯏ ꯃꯅꯤꯄꯨꯔꯒꯤꯁꯦ ꯑꯗꯨ ꯑꯣꯏꯔꯁꯨ ꯃꯤ ꯈꯔꯗꯤ ꯌꯥꯝ ꯋꯥꯅ ꯍꯣꯠꯅꯔꯦ ꯁꯦꯟꯁꯨ ꯌꯥꯝ ꯆꯪꯉꯒ ꯍꯣꯠꯅꯔꯦ ꯑꯗꯨꯒ ꯂꯥꯁꯇꯅ ꯑꯃꯨꯛ ꯂꯧꯕꯁꯤꯡꯁꯤꯅ ꯀꯔꯤ ꯂꯧꯕ꯭ꯔꯥ ꯍꯥꯏꯔꯒ ꯗ ꯂꯣꯏ ꯐꯠꯇꯕꯁꯤꯡ ꯗꯥꯏꯠ ꯑꯣꯏꯗꯕꯁꯤꯡ ꯑꯃꯨꯛ ꯂꯧꯕ ꯑꯗꯨꯒ ꯃꯣꯏꯅ ꯑꯃꯨꯛ ꯈꯨꯗ ꯇ ꯅꯤꯇꯤ ꯅꯤꯌꯣꯝꯗꯣ ꯆꯦꯟꯖ ꯇꯧꯔꯒ ꯇꯨ ꯌꯔꯁ ꯃꯇꯝ ꯄꯤꯌꯦ ꯑꯗꯨ ꯃꯅꯨꯡꯗ ꯗꯥꯏꯠ ꯇꯧꯋꯒ ꯑꯃꯨꯛ ꯍꯥꯏꯔꯛꯄ ꯍꯥꯏꯗꯤ ꯗꯥꯏꯠ ꯇꯧꯕ ꯂꯣꯏꯕ ꯃꯌꯥꯝ ꯀ꯭ꯋꯥꯂꯤꯐꯥꯏꯠ ꯑꯣꯏꯕ ꯃꯌꯥꯝ ꯂꯩꯗꯅ ꯑꯗꯨꯕꯨ ꯂꯧꯕꯤꯗ꯭ꯔꯒ ꯅꯠꯇꯕ ꯑꯣꯏꯅ ꯂꯧꯕꯤꯕ ꯃꯣꯏꯅ ꯑꯃꯨꯛ
ꯑꯗꯨꯇꯅꯤꯅꯤ
ꯍꯣꯏ ꯄꯁꯥꯒꯤ ꯊꯕꯛꯅꯤꯅꯀꯣ ꯄꯩꯁꯥ ꯂꯩꯇꯕ ꯑꯩꯈꯣꯏꯗꯤ ꯎꯄꯥꯏ ꯂꯩꯇꯦ
ꯑꯗꯨꯅꯦ ꯃꯅꯤꯄꯨꯔ ꯁꯔꯀꯥꯔꯒꯤꯗꯤ ꯑꯩꯗꯤ ꯄꯥꯝꯗꯦꯗ ꯄ ꯂꯩ ꯍꯥꯏꯕꯗꯤ ꯄꯩꯁꯥ ꯄꯥꯏꯕ ꯀꯥꯡꯕꯨꯈꯅ ꯑꯗꯨꯝ ꯉꯃꯦꯕ
ꯑꯗꯣ ꯅꯣꯏ ꯑꯗꯨꯝ ꯂꯥꯏꯔꯤꯛ ꯄꯥꯕꯁꯦ ꯅꯪ ꯑꯇꯣꯞꯄ ꯔꯤꯀ꯭ꯔꯤꯌꯦꯁꯟꯒꯨꯝꯕꯁꯨ ꯂꯧꯗꯦꯀꯣ ꯍꯥꯏꯕꯗꯤ ꯂꯩꯗꯅ ꯅꯪꯒꯤ ꯍꯣꯕꯤ ꯑꯗꯨ ꯅ ꯑꯗꯨꯝ ꯄꯥꯕꯁꯦ ꯅꯪꯒꯤ ꯂꯥꯏꯔꯤꯛ ꯄꯥꯕꯁꯦ ꯁꯤ ꯅꯪꯒꯤ ꯍꯦꯕꯤꯠ ꯑꯣꯏꯔꯒ ꯑꯗꯨꯝ ꯇꯧꯋꯦꯗꯅ ꯑꯣ ꯄꯥꯔꯒ ꯀꯂꯦ ꯑꯇꯣꯞꯄ ꯍꯣꯕꯤꯒꯨꯝꯕ ꯑꯗꯨꯝ
ꯖꯤꯝ ꯏꯚꯤꯅꯤꯡꯗ ꯖꯤꯝ ꯆꯠꯂꯦ ꯑꯗꯨꯒ ꯁꯇꯔꯗꯦꯗ ꯐꯨꯠꯕꯣꯜ ꯁꯅꯥꯏ
ꯑꯝ ꯑꯗꯨ ꯑꯣꯏꯔꯁꯨ ꯉꯥꯛꯑꯦ ꯑꯣꯏꯅ ꯑꯩꯠ ꯑꯋꯥꯋꯔꯁ ꯂꯥꯏꯔꯤꯛ ꯄꯥꯏ ꯍꯥꯏꯕꯁꯦ ꯑꯩꯁ
ꯂꯥꯏꯔꯤꯛ ꯄꯥꯗ꯭ꯔꯗꯤ ꯇꯧꯅꯉꯥꯏ ꯂꯩꯇꯕꯗꯣ ꯍꯧꯖꯤꯛꯇꯤ ꯍꯣꯁꯇꯦꯜꯗ ꯂꯩꯕꯅꯤ ꯑꯃꯨꯛꯀ ꯃꯅꯤꯄꯨꯔꯗ ꯂꯩꯕꯁꯨ ꯅꯠꯇꯦ ꯁꯤꯂꯣꯝꯗ ꯂꯩꯕꯅꯤ ꯂꯥꯏꯔꯤꯛ ꯄꯥꯑꯗ꯭ꯔꯗꯤ ꯀꯔꯤ ꯇꯧꯔ ꯂꯩꯅꯤ
ꯑ
ꯑꯩꯗꯤ ꯒꯦꯝꯁꯨ ꯁꯥꯟꯅꯗꯦ ꯒꯦꯝ
ꯑꯩ ꯒꯦꯝ ꯍꯥꯏꯁꯤ ꯀꯔꯝꯕ ꯒꯦꯝꯅꯣ ꯐꯣꯟꯒꯤ ꯒꯦꯝꯔꯣ ꯑꯁ ꯑꯩ ꯑꯗꯨꯝꯕ ꯏꯁꯄꯣꯔꯠꯁ ꯑꯦꯛꯇꯤꯚꯤꯇꯤꯗꯤ ꯑꯩ ꯌꯥꯎꯗꯦ ꯎꯄꯥꯏ ꯂꯩꯇꯕꯗ ꯃꯣꯕꯥꯏꯜ ꯒꯦꯝꯁ ꯑꯦ ꯀꯦꯟꯗꯤ ꯀ꯭ꯔꯁꯀꯨꯝꯕ ꯈꯇꯪꯅꯦ
ꯎꯝ ꯃꯣꯕꯥꯏꯜ ꯂꯦꯖꯦꯟꯒꯨꯝꯕ ꯁꯥꯅꯕ꯭ꯔꯥ ꯍꯥꯏꯕꯅꯤꯗ
ꯑꯩꯌꯥ ꯑꯗꯨꯝꯕꯗꯨꯗꯤ ꯑꯩ ꯀꯔꯤꯝ ꯇꯧꯔꯛꯇꯦ
ꯎꯝ ꯑꯩꯁꯨ ꯁꯥꯟꯅꯗꯦ ꯑꯗꯨꯒꯨꯝꯕ ꯕꯤꯠ ꯁꯤꯥꯎ ꯁꯤꯥꯎ
ꯑꯗꯣ ꯅꯪ ꯍꯧꯖꯤꯛ ꯅꯪꯅ ꯂꯩꯕ ꯃꯐꯝꯁꯦ ꯑ ꯅꯪꯒꯤ ꯆꯥꯕ ꯊꯛꯄꯒꯨꯝꯕꯗꯨꯗꯤ ꯀꯔꯤ ꯍꯥꯏꯁꯤꯔꯥ ꯅꯪ ꯑꯁꯥꯗ ꯊꯣꯡꯖꯕ꯭ꯔꯥ ꯅꯠꯇ꯭ꯔꯒ ꯑꯗꯨꯝ
ꯌꯥꯝꯕꯅ
ꯑꯆꯥ
ꯌꯥꯝꯅ ꯊꯥꯒ ꯂꯩꯕꯅꯤ ꯍꯥ
ꯅꯠꯇꯦ ꯏꯌꯥꯝꯕꯗꯤ ꯏꯌꯥꯝꯕꯅ ꯊꯥꯛꯄ ꯍꯥꯏꯕ ꯇꯥꯔꯦ ꯑꯩꯉꯣꯟꯗ ꯃꯥꯒꯤ ꯃꯥꯅ ꯑꯩꯉꯣꯟꯗ ꯊꯥꯛ ꯄꯥꯏꯕ ꯇꯥꯔ
ꯑꯆꯥ ꯑꯗꯣ ꯑꯩꯅ ꯍꯥꯏꯕꯗꯤ ꯅꯪꯅ ꯆꯥꯕ ꯃꯣꯔꯅꯤꯡ ꯑꯌꯨꯛꯀꯤ ꯆꯥꯛ ꯅꯨꯡꯗꯥꯡꯒꯤ ꯆꯥꯛꯁꯦ ꯑꯩꯅ ꯍꯥꯏꯕꯗꯤ ꯅꯪꯅ ꯊꯅ ꯊꯣꯡꯖꯩ
ꯑꯣꯀꯦ ꯑꯣꯀꯦ ꯊꯣꯡꯅꯉꯥꯏ ꯃꯤ ꯂꯩꯗ ꯊꯣꯡꯅꯤꯡꯉꯥꯏ ꯃꯤ ꯂꯩꯩꯗ
ꯑꯗꯨꯝ ꯇꯦꯁꯇꯤ ꯍꯥꯎꯕ꯭ꯔꯥ ꯍꯥꯏꯕꯗꯤ ꯑꯩꯈꯣꯏꯒꯤ ꯑꯩꯈꯣꯏꯒ ꯑꯗꯨꯝ ꯃꯥꯟꯅꯕ꯭ꯔꯥ
ꯑꯦ ꯁꯤꯗ ꯑꯩꯈꯣꯏ ꯇꯥꯡꯈꯨꯜ ꯑꯩꯈꯣꯏ ꯇꯥꯡꯈꯨꯜ ꯆꯥꯅ ꯍꯥꯡꯕꯅꯦ ꯍ ꯁꯤꯗ ꯄꯤ ꯖꯤ ꯍꯥꯡꯉꯨꯕꯁꯤꯀꯣ ꯑꯗꯨꯒꯤ ꯊꯣꯡꯕ ꯏꯁꯇꯥꯜꯗ ꯑꯗꯨꯝ ꯃꯅꯤꯄꯨꯔꯒ ꯆꯞ ꯃꯥꯟꯅꯩꯗ ꯑꯗꯨ ꯆꯥꯛ ꯊꯤꯄꯦꯠꯃꯟꯕꯤ ꯆꯥꯕ ꯍꯧꯥꯎꯗꯦ
ꯑꯗꯨꯔꯗꯤ ꯈꯔ ꯑꯦꯠꯂꯤꯁ ꯈꯔꯗꯪꯗꯤ ꯅꯨꯡꯉꯥꯏꯔꯝꯒꯅꯤꯅ ꯑꯩꯈꯣꯏꯅ ꯈꯪꯅꯕ ꯃꯤꯅ ꯇꯧꯋꯦ ꯍꯥꯏꯔꯗꯤ
ꯍꯣꯏ ꯍꯣꯏ
ꯐꯅ ꯇꯧꯕ ꯁꯔꯛꯄꯗꯤ
ꯍꯣꯏ ꯆꯥꯛꯇꯤ ꯃꯣꯏ ꯑꯣꯏꯅ ꯑꯗꯨꯝ ꯊꯣꯡꯕꯤꯈ꯭ꯔꯅꯤ ꯑꯌꯨꯛꯇꯁꯨ ꯅꯨꯡꯗꯥꯡꯗꯁꯨ ꯑꯗꯨꯝ
ꯑꯆꯥ ꯑꯗꯨꯒ ꯑꯗꯨꯝ ꯐꯦꯁꯤꯂꯤꯇꯤꯁ ꯄꯤꯕ ꯃꯣꯏꯅ ꯍꯥꯏꯕꯗꯤ ꯐꯦꯁꯤꯂꯤꯇꯤꯁꯀꯨꯝꯕ ꯀꯩꯝ ꯄꯤꯗꯕ꯭ꯔꯥ
ꯋꯥꯏ ꯐꯥꯏ ꯄ꯭ꯔꯣꯚꯏꯠ ꯇꯧꯋꯤ ꯑꯗꯨꯒ ꯋꯥꯏ ꯐꯥꯏ ꯄ꯭ꯔꯣꯚꯏꯗ ꯇꯧꯋꯦ ꯑꯗꯨ ꯉꯥꯛꯇꯅꯤ ꯑꯇꯣꯞꯄꯗꯤ ꯄꯤꯗꯅ ꯑꯗꯨꯝ ꯑꯩꯒꯤ ꯏꯁꯇꯗꯤ ꯇꯦꯕꯜ ꯑꯃ ꯑꯗꯨ ꯑꯣꯏꯔꯦ
ꯎꯝ
ꯇꯈꯣꯏ ꯐꯦꯁꯂꯤꯇꯤ ꯂꯩꯗꯦ
ꯑꯗꯣ ꯃꯤꯅ ꯍꯥꯏꯕ ꯃꯣꯏꯒꯤ ꯋꯦꯗꯔꯗꯣ ꯌꯥꯝ ꯎ ꯀꯔꯤ ꯍꯥꯏꯁꯤꯔꯥ ꯀꯣꯜ ꯑꯗꯨꯝ ꯋꯤꯟꯗꯤ ꯑꯗꯨꯝ ꯑꯣꯏ ꯍꯥꯏ
ꯍꯣꯏ ꯁꯃꯟ ꯂꯩꯇꯦꯗ ꯁꯃꯟ ꯂꯩꯇꯦ ꯍꯧꯖꯤꯛꯁꯨ ꯑꯩꯈꯣꯏꯗꯤ ꯅꯨꯡꯗꯥꯡ ꯇꯨꯝꯕꯁꯤ ꯕ꯭ꯂꯥꯡꯀꯦꯠ ꯀꯔꯤ ꯍꯥꯏꯅꯤ ꯄ꯭ꯂꯥꯡꯀꯦꯠꯇꯣ ꯁꯤꯖꯤꯟꯅꯩꯕ ꯄ꯭ꯂꯥꯡ ꯏꯜꯂꯥ ꯇꯨꯅꯦ
ꯅꯣꯡꯒꯨꯝꯕꯗꯤ
ꯅꯣꯡꯗꯤ ꯑꯗꯨꯝ ꯆꯥꯏꯌꯦ ꯑꯥꯥꯁ ꯅꯨꯡꯉꯥꯏꯇꯣ
ꯆꯠꯄ ꯂꯥꯛ ꯗꯨ ꯅꯨꯡꯉꯥꯏꯇꯕꯗ ꯅꯣꯡ ꯇꯥꯃꯟꯕꯤꯒꯦꯀꯣ ꯏꯤꯟ ꯄꯥꯏꯗ꯭ꯔꯗꯤ ꯆꯠꯊꯣꯛ ꯆꯠꯁꯤꯟꯗꯤ ꯋꯥꯕꯦ
ꯑꯗꯣ ꯏꯁꯤꯡꯒꯨꯝꯕꯗꯤ ꯍꯥꯏꯕꯗꯤ ꯃꯤ ꯈꯔꯗꯤ ꯏꯁꯤꯡ ꯆꯨꯅꯗꯦ ꯍꯥꯏꯕꯁꯨ ꯂꯩꯕ
ꯏꯁꯤꯡꯗꯤ ꯀꯩꯁꯨ ꯀꯥꯏꯗꯦꯗ ꯑꯗꯣ ꯏꯁꯤꯡꯗ ꯑꯗꯨꯝ ꯀꯩꯁꯨꯀꯥꯏꯗꯨꯗ ꯃꯐꯝꯁꯦ ꯏꯪꯕ ꯏꯪꯉꯦ ꯋꯤꯟꯇꯔꯗꯗꯤ ꯌꯥꯝ ꯏꯪꯉꯦ ꯑꯦꯟ ꯗꯦꯟ ꯁꯝꯃꯔꯗꯗꯤ ꯂꯥꯏꯛ ꯖꯨꯟ ꯖꯨꯂꯥꯏ ꯑꯥꯒꯁ ꯁꯦꯞꯇꯦꯝꯕꯔ ꯐꯥꯎꯁꯤꯗꯤ ꯑꯗꯨꯝ ꯃꯣꯗꯔꯦꯠ ꯋꯦꯗꯔꯅꯦꯕ ꯏꯪꯕꯁꯨ ꯅꯠꯇꯕ ꯁꯥꯕꯁꯨ ꯅꯠꯇꯕ ꯑꯗꯨꯕꯨ ꯏꯁꯤꯡ ꯏꯪꯕꯅꯗꯤꯔꯨꯕ ꯉꯝꯗꯦ
ꯑꯗꯣ ꯑꯁꯤꯁꯦ ꯑꯗꯨꯝ ꯊ꯭ꯔꯨ ꯑꯥꯎꯠ ꯗ ꯊ꯭ꯔꯨ ꯑꯥꯎꯠ ꯗ ꯏꯌꯥꯔ
ꯑꯦꯕꯔꯤ ꯌꯦꯔꯥ ꯑꯗꯒꯤ ꯏꯔꯨꯒꯅꯤ ꯍꯥꯏꯗꯤ ꯏꯁꯤꯡ ꯐꯨꯠꯀꯅꯤ ꯑꯃꯨꯛ ꯑꯁ ꯏꯁꯤꯡꯁꯤꯗ ꯇꯥꯏꯃꯤꯡ ꯌꯥꯝ ꯆꯪꯍꯟꯕ ꯏꯁꯤꯡ ꯏꯪꯕꯅꯤ ꯏꯔꯨꯖꯔꯥꯒ ꯏꯁꯤꯡ ꯏꯪꯕꯗꯤ ꯏꯁꯤꯡ ꯍꯩꯕ ꯀꯥꯟꯗ ꯏꯪꯉꯦꯕꯒꯣ ꯑꯗꯨꯝ ꯏꯁꯥꯔꯠꯀꯨꯝꯕ ꯂꯤꯠꯂꯒ ꯂꯩ ꯍꯧꯖꯤꯛ ꯃꯇꯝꯗꯤ ꯇꯤ ꯁꯥꯔ꯭ꯠꯇꯤ ꯍꯧꯖꯤꯛ ꯇꯤ ꯁꯥꯔꯠ ꯂꯤꯠꯂꯒ ꯐꯝꯃꯦꯕ ꯑꯗꯨ ꯑꯣꯏꯁꯨ ꯃꯄꯥꯟ ꯊꯣꯛꯑꯗꯤ ꯏꯪꯕꯗ ꯔꯨꯝꯗ ꯂꯩꯔꯗꯤ ꯁꯥ ꯀꯩꯁꯨ ꯀꯥꯏꯗꯕ ꯑꯗꯨꯝ ꯃꯄꯥꯟ ꯊꯣꯛꯑꯗꯤ ꯏꯪꯕ ꯗꯦꯟ ꯏꯁꯤꯡꯗꯨ ꯐꯥꯗꯤ ꯋꯤꯟꯇꯔꯒꯤ ꯏꯁꯤꯡ ꯂꯩꯗꯅ ꯏꯪꯕ ꯆꯥꯡꯗꯣ ꯑꯗꯨ ꯑꯗꯨꯃꯥꯏ ꯇꯧꯕ ꯏꯁꯤꯡꯗꯣ ꯑꯗꯨꯒꯤ ꯏꯁꯤꯡꯗꯣ ꯍꯩꯕ ꯀꯥꯟꯗ ꯏꯪꯉꯦꯅ ꯏꯔꯨꯕ ꯀꯥꯟꯗꯗꯤ ꯏꯁꯤꯡ ꯁꯥꯍꯟꯗ꯭ꯔꯥꯗꯤ ꯌꯥꯗꯦ ꯏꯁꯤꯡ ꯑꯁꯥꯕꯅ ꯏꯔꯨꯒꯦ
ꯎ ꯍꯣꯏꯗ ꯃꯐꯝ ꯃꯐꯝꯒꯤ ꯍꯥꯏꯗꯅꯦ ꯑꯁꯤꯗꯗꯤꯀꯣ ꯁꯥꯕꯅ ꯑꯌꯨꯛꯇ ꯅꯣꯡ ꯇꯥꯒꯅꯤ ꯑꯩꯅꯦ
ꯁꯥꯕꯗꯨ ꯅꯨꯡꯉꯥꯏꯅꯦ ꯑꯗꯨꯝ ꯃꯉꯥꯔꯛ ꯍꯨꯝꯕ ꯀꯨꯝꯕ ꯏꯔꯨꯕ ꯌꯥꯏꯗ ꯍꯟꯗꯛ ꯐꯦꯟ ꯊꯥꯔꯒ ꯑꯗꯨꯝ ꯂꯩꯅꯤ ꯁꯤꯗꯨꯗꯤ ꯑꯃꯛ- ꯑꯃꯛ ꯍꯦꯟꯅ ꯏꯔꯨꯕ ꯉꯝꯗꯦ
ꯋꯣꯍꯨ-ꯍꯨ-ꯍꯨ ꯏꯪꯕ ꯁꯥꯒꯅꯤꯕ ꯑꯌꯨꯛꯇ ꯍꯥꯏꯗꯤ ꯅꯣꯡ ꯇꯥꯕꯤꯕꯒꯤ ꯃꯅꯤꯟ ꯈꯔ ꯂꯩꯕꯗꯣ ꯑꯥꯐꯇꯔꯅꯨꯟꯗ ꯗꯤ ꯇꯋꯥꯗ ꯐꯝꯕꯒꯨꯝꯅ ꯊꯥꯔꯛꯑꯅꯤ ꯅꯨꯡꯗꯥꯡꯗꯅ ꯅꯨꯡꯁꯤꯠ ꯑꯌꯤꯡꯕ ꯈꯔ ꯈꯔ ꯂꯥꯛꯑꯦ ꯅꯨꯡꯉꯥꯏꯕꯗ
ꯎꯝ ꯅꯨꯡꯉꯥꯏꯝꯅꯤ ꯅꯨꯡꯗꯥꯡ ꯑꯗꯨꯝ ꯏꯁ ꯑꯥꯕꯨꯝ ꯏꯚꯤꯅꯤꯡꯒꯨꯝꯕꯗ ꯑꯗꯨꯝ ꯋꯛ ꯆꯠꯁꯨ ꯅꯨꯡꯉꯥꯏꯗꯅ ꯁꯤꯗꯗꯤ ꯀꯥꯏꯗꯒꯤ ꯅꯣꯡ ꯇꯥꯅꯤ ꯅꯨꯃꯤꯠ ꯑꯃꯗ ꯋꯦꯗꯔ ꯃꯉꯥꯔꯛ ꯆꯦꯟꯖ ꯇꯧꯒꯅꯤ ꯂꯩꯆꯤꯟ ꯊꯥꯒꯅꯤ ꯅꯣꯡ ꯆꯨꯒꯅꯤ ꯅꯨꯡꯁꯥ ꯉꯥꯛ ꯄꯣꯡꯊꯣꯛꯀꯅꯤ ꯅꯨꯡꯁꯥ ꯊꯣꯛꯄꯒꯤ ꯑꯥ ꯉꯁꯤꯗꯤ ꯁꯥꯅꯤ ꯑꯣꯏꯕꯅꯤꯅ ꯁꯥꯇꯤꯟ ꯄꯥꯏꯗꯅ ꯑꯗꯨꯝ ꯊꯕꯛ ꯆꯠꯁꯦꯅ ꯆꯠꯂ ꯃꯌꯥꯏꯗ ꯑꯃꯨꯛ ꯅꯣꯡ ꯇꯥꯔꯛꯀꯅꯤ ꯐꯔꯛ ꯏꯇꯥ ꯇꯥꯅꯥꯀꯣ ꯑꯗꯨ ꯂꯣꯏ ꯆꯣꯠꯈ꯭ꯔꯅꯤ ꯑꯃꯨꯛꯀ ꯀꯥꯏꯗꯒꯤ ꯂꯩꯅꯤꯡꯗꯦꯗ ꯍꯗꯤ ꯁꯤꯂꯣꯡꯖꯣꯗꯤ ꯂꯩꯅꯤꯡꯗꯕ ꯏꯌꯥꯝꯕꯅ ꯌꯥꯝ ꯅꯨꯡꯉꯥꯏꯌꯦ ꯃꯥ ꯂꯩꯔꯝꯃꯦꯕ ꯍꯟꯅꯀꯣ ꯌꯥꯝ ꯅꯨꯡꯉꯥꯏꯌꯦ ꯌꯥꯝ ꯅꯨꯡꯉꯥꯏ ꯑꯦꯛꯁꯄꯦꯛꯇꯦꯁꯟꯗꯤ ꯌꯥꯝ ꯋꯥꯡꯅ ꯂꯥꯛꯄꯅꯦꯁꯨ ꯑꯗꯨ ꯀꯗꯥꯏꯗꯤ
ꯑꯗꯣ ꯑꯗꯨꯝ ꯕꯁꯅ ꯕꯁꯅ ꯆꯠꯄ꯭ꯔꯥ ꯅꯠꯇ꯭ꯔꯒ ꯅꯪꯅ ꯆꯠꯄ ꯃꯇꯝꯗ ꯅꯪꯒꯤ ꯖꯔꯅꯤꯗꯣ
ꯑꯩꯒꯤ ꯖꯔꯅꯤꯁꯦ ꯑꯦꯛꯖꯥꯝꯒꯨꯝꯕ ꯊꯥꯕꯗ ꯁꯤꯗꯗꯤ ꯈꯣꯡꯅ ꯆꯠꯂꯦꯗ ꯀꯔꯤ ꯍꯥꯏꯕꯗꯤ ꯂꯝꯕꯤ ꯌꯥꯝ ꯆꯤꯟꯕꯒꯤꯀꯣ ꯇꯦꯛꯁꯤ ꯇꯣꯡꯉꯨꯔꯁꯨ ꯅꯪ ꯇ꯭ꯔꯥꯐꯤꯛ ꯖꯥꯝ ꯌꯥꯝꯃꯦꯕ ꯑꯗꯨꯒꯤ ꯇꯦꯛꯁꯤ ꯇꯣꯡꯉꯁꯨ ꯄꯨꯡ ꯋꯥꯟ ꯑꯥꯋꯥꯔ ꯊꯥꯔꯇꯤ ꯃꯤꯅꯤꯠꯁꯀꯨꯝꯕ ꯂꯦꯠ ꯇꯧꯗꯤ ꯂꯦ ꯇꯧꯧꯕꯅꯦꯕ ꯑꯗꯒꯤ ꯑꯗꯨꯝ ꯕꯥꯏꯋꯥꯛ ꯗꯤꯁꯇꯦꯟꯁꯇꯨꯀꯣ ꯈꯣꯡꯅ ꯑꯗꯨꯝ ꯆꯠꯅꯗ
ꯋꯀꯤꯡ ꯑꯣꯏꯅ ꯑꯗꯨꯝ
ꯎꯝ ꯈꯣꯡ ꯈꯣꯡꯖꯄꯅꯤꯅ ꯐꯨꯏ